ꯍꯜꯂꯣ ꯇꯥꯔꯕꯣ
ꯑ ꯇꯥꯔꯦ
ꯀꯩꯗꯧꯔꯝꯃꯤꯅꯣ
ꯁꯨꯝ ꯆꯥꯇꯣ ꯍꯤꯞꯄꯝꯃꯤ
ꯀꯦꯟꯁꯥꯡ ꯆꯥꯔꯒꯦ
ꯂꯐꯨ ꯏꯔꯣꯝꯕ ꯅꯣꯏꯒꯤꯗꯤ
ꯑꯩꯈꯣꯏꯒꯤꯗꯤ ꯉꯁꯥꯏ ꯑꯌꯨꯛꯇꯣ ꯆꯨꯔꯥꯀꯣꯟ ꯑꯃ ꯆꯠꯂꯨꯕ
ꯑꯥ
ꯌꯦꯟꯁꯥꯡꯒ ꯌꯥꯝ ꯍꯥꯎꯋꯦ ꯉꯥ ꯑꯇꯣꯏꯕ ꯊꯣꯡꯕꯗꯨꯗꯤ ꯌꯥꯝ ꯍꯥꯎꯋꯦꯕꯀꯣ ꯑꯗꯨꯒ ꯑꯇꯥꯎꯕ ꯊꯣꯡꯕꯗꯤ ꯊꯨꯝ ꯈꯔ ꯆꯝꯃꯦ ꯑꯗꯨꯗꯒꯤ ꯁꯪꯒꯣꯝ ꯈꯦꯔꯒꯗ ꯌꯥꯝ ꯍꯥꯎꯋꯦꯕ
ꯑ ꯑꯗꯨꯗ꯭ꯔꯦꯗ ꯄꯨꯣꯛꯇꯔꯕ
ꯑꯥ ꯑꯗꯨ ꯄꯨꯔꯛꯑꯦ ꯅꯨꯃꯤꯗꯥꯡꯗꯁꯨ ꯆꯥꯦꯔꯤꯕ ꯑꯩꯈꯣꯏ ꯆꯦꯡꯗꯣ ꯑꯍꯥꯟꯗꯒꯤꯗꯤ ꯁꯨꯄꯔꯐꯥꯏꯟ ꯂꯩꯇꯕꯒꯤ ꯑꯇꯣꯠꯄ ꯉꯥꯛꯇ ꯊꯣꯡꯉ ꯆꯥꯕꯅꯦꯕ ꯑꯗꯨꯗ ꯑꯇꯣꯞꯄꯗ ꯑꯃꯨꯛ ꯂꯣꯏꯊꯣꯛꯈꯤꯕꯒꯤ ꯉꯁꯤꯅꯁꯨ ꯄ꯭ꯔꯣꯐꯥꯏꯜ ꯈꯛꯇ ꯑꯃꯨꯛ ꯊꯣꯡ ꯆꯥꯔꯦꯕꯀꯣ ꯉꯥ ꯊꯣꯡꯕꯒ ꯑꯣ ꯃꯍꯥꯎ ꯑꯝꯇ ꯊꯣꯛꯂꯇ꯭ꯔꯦ ꯁꯨꯄꯔ ꯐ꯭ꯔꯥꯏꯟꯒ ꯆꯥꯕꯗꯩ
ꯑꯣ ꯍꯥꯎꯉꯣ ꯆꯥꯗ ꯀꯁꯤꯃꯔ ꯍꯥꯏꯒꯦꯉꯣ ꯆꯥꯏꯣ ꯍꯥꯎꯕ꯭ꯔꯕ ꯍꯣꯏ ꯑꯌꯨꯛꯇ ꯍꯥꯎꯔꯗꯤ ꯌꯥꯔꯦ
ꯎꯝ ꯌꯥꯝ ꯆꯠꯁꯤꯜꯂꯒ ꯅꯣꯏꯊꯣꯛꯀꯅꯦꯅ ꯇꯧꯔꯤꯖꯥꯠꯅꯦ
ꯎꯝ ꯀꯩꯗꯧꯔꯝꯃꯤꯅꯣ
ꯑꯩꯗꯣ ꯆꯥꯛꯆꯥꯥꯛꯇꯣ ꯊꯕꯛ ꯂꯣꯏꯁꯤꯜꯂꯝꯃꯦ ꯑꯗꯣ ꯁꯨꯝ ꯆꯠꯄꯤ ꯁꯥꯟꯅꯔꯤ ꯍꯛꯖꯤꯛ ꯌꯥꯝ ꯂꯥꯡꯉꯦ ꯍꯧꯖꯤꯛꯇꯤ
ꯀꯨꯏꯔꯦ ꯑꯗꯩꯩ ꯑꯩꯁꯦ ꯋꯥꯔꯛꯇꯅ ꯁꯨꯝ
ꯎꯝ
ꯄꯥꯇꯪ ꯅꯝ ꯍꯦꯞꯄꯤꯒꯌꯦꯅ ꯃꯣꯛ ꯍꯤꯞꯄꯒꯥ ꯂꯩꯔꯝ
ꯎ ꯉꯁꯥꯏ ꯁꯨꯝ ꯅꯨꯡꯊꯤꯟꯜꯗꯗꯤ ꯑꯣꯝ ꯆꯥꯛꯅꯩꯗꯅꯀꯣ ꯁꯥꯕ ꯀꯩꯗꯧꯕ ꯃꯌꯥꯝꯗꯣ ꯍꯧꯖꯤꯅ ꯄꯨꯜꯂꯞ ꯏꯪꯗꯔꯛꯑꯒ ꯅꯨꯡꯁꯤꯠ ꯁꯤꯠꯂꯛꯑꯦꯕ ꯌꯥꯝ ꯅꯨꯡꯉꯥꯏ ꯍꯥꯏꯕ ꯁꯨꯝ ꯆꯠꯄꯤ ꯁꯥꯟꯅ ꯀꯥꯟꯗ
ꯎꯝ ꯑꯩꯗꯤ ꯀꯥꯏꯗꯗꯩꯩ ꯄꯣꯊꯥꯁꯨ ꯑꯃꯨꯛ ꯐꯪꯗ꯭ꯔꯦ ꯑꯗꯨꯅ ꯋꯥꯃꯟꯗꯅ ꯐꯅꯨꯡ ꯇꯥꯜꯂꯦ
ꯂꯥꯏꯔꯤꯛ ꯌꯥꯝꯃꯥꯟꯅ ꯄꯥꯔꯕꯣ
ꯑꯁ ꯈꯪ ꯗꯦ ꯂꯥꯏꯔꯤꯛꯁꯦ ꯄꯥꯏ ꯍꯥꯏꯗꯣꯏꯔꯥ ꯄꯥꯗꯦ ꯍꯥꯏꯗꯣꯏꯔꯥ ꯄꯥꯕꯨꯗꯤ ꯄꯗꯦ ꯇꯨꯏꯁꯟ ꯑꯃꯨꯛ ꯆꯠꯂꯤ ꯍꯟꯗꯛ ꯁ꯭ꯀꯨꯜ ꯑꯃꯨꯛ ꯆꯠ ꯇꯨꯏꯁꯟ ꯑꯃꯨꯛ ꯆꯠ ꯇꯧꯕꯁꯤꯗ ꯍꯌꯦꯡ ꯁꯟꯗꯦ ꯅꯨꯃꯤꯠꯁꯤ
ꯎꯝ
ꯁꯤꯗꯁꯨ ꯑꯩꯗꯣ ꯀꯨꯏꯁ ꯌꯥꯎꯗꯣꯕ
ꯎꯝ
ꯑꯗꯨꯒꯤ ꯑꯩꯁꯤ ꯌꯥꯎꯔꯣꯏ ꯂꯩꯖꯕ ꯗꯨꯀꯥꯟꯁꯤꯗ ꯀꯩꯅꯣ ꯇꯤꯝ ꯑꯅꯤꯅꯤ ꯄꯥꯏ ꯇꯧꯀꯥꯟꯗ ꯏꯃꯥꯟꯅꯕ ꯑꯃꯗ ꯃꯥꯗ ꯀꯩꯅꯣ ꯃꯤ ꯂꯩꯇ꯭ꯔꯕ
ꯑꯗꯨꯏ ꯑꯩꯉꯣꯟꯗ ꯌꯥꯎꯁꯅꯤꯡꯉꯦ ꯒꯤꯔꯤ ꯃꯥ ꯄꯩꯁꯥꯗꯨ ꯃꯥ ꯄꯨꯊꯣꯛꯑꯁꯨ ꯄꯨꯊꯣꯛꯑꯒꯌꯦ
ꯎꯝ ꯑꯗꯨꯢꯗꯤ ꯂꯥꯏꯔꯤꯛ ꯄꯥꯗ꯭ꯔꯣ
ꯉꯥꯍꯛ ꯌꯦꯟ ꯉꯝꯃꯦ ꯑꯗꯣ ꯑꯩꯗꯣ ꯈꯪꯗꯦ ꯄꯥꯔꯦ ꯄꯥꯔꯦ ꯉꯥꯛꯇꯅꯤ ꯉꯥꯏꯗ ꯋꯥꯃꯟꯗꯅ ꯐꯖꯅꯁꯨ ꯇꯨꯝꯗ꯭ꯔꯕ ꯑꯩꯗꯣ ꯑꯗꯨꯒꯤ ꯑꯦ ꯄꯋꯥꯗ ꯋꯥ ꯂꯥꯏꯕ꯭ꯔꯦꯔꯤꯗ ꯇꯧꯗꯣꯏꯅꯦ
ꯀꯦ ꯋꯥꯏ ꯑꯦꯅ ꯇꯧꯕꯗꯨꯔꯥ
ꯑꯪ ꯑꯣꯏꯔꯝꯗꯧ ꯃꯥ ꯈꯪꯗꯦ ꯐꯖꯅꯅꯤ ꯑꯩꯁꯨ ꯍꯣꯕꯤ ꯍꯣꯕꯤꯗꯅꯦ ꯌꯥꯔꯤꯁꯦ
ꯃꯤꯈꯩꯅ ꯇꯧꯕꯅꯦ ꯁꯨ ꯅꯨꯄꯥ ꯈꯔ ꯗꯣꯛꯇꯔ ꯇꯝꯕ ꯌꯥꯎꯈ꯭ꯔꯦ ꯏꯟꯖꯤꯅꯤꯌꯥꯔꯤꯡ ꯇꯧꯕ ꯌꯥꯎꯈ꯭ꯔꯦ ꯁꯨꯝ ꯒ꯭ꯔꯨꯞ ꯂꯛꯏꯕꯅꯦꯕꯀꯣ ꯃꯣꯏ ꯀꯣꯂꯦꯖ ꯇꯧꯕ ꯀꯥꯡꯕꯨ ꯃꯣꯏ ꯈꯔ ꯄꯨꯟꯁꯤꯟꯅꯔꯒ ꯁꯦꯝꯕꯅꯦꯕ ꯑꯗꯣ ꯃꯣꯏꯦꯟ ꯇꯧꯏꯁꯦ ꯑꯗꯨꯝ ꯅꯤꯠꯀꯤ ꯀꯣꯆꯤꯡ ꯇꯧꯅꯤꯡꯕꯒꯤꯁꯨ ꯁꯦꯝꯕꯤ ꯑꯗꯩ ꯖꯤꯒꯤꯁꯨ ꯁꯦꯝꯃꯦ ꯁꯨꯝ ꯂꯥꯏꯔꯤꯛ ꯀꯨꯝꯕ ꯇꯧꯕꯒꯤ ꯇꯧꯕꯗꯣ ꯑꯗꯩꯗꯤ ꯀꯎꯖ ꯇꯧꯕꯁꯨ ꯀꯨꯏꯔꯕꯅꯦ ꯑꯗꯨꯝ ꯑꯗꯨꯗ ꯌꯥꯎꯕ ꯃꯤꯡ ꯅꯍꯥꯟꯋꯥꯏ ꯑꯩꯈꯣꯏ ꯁ꯭ꯀꯨꯜ ꯄꯨꯜꯂꯛꯀꯥꯟꯗ ꯂꯥꯏꯔꯤꯛ ꯈꯔ ꯁꯨꯝ ꯍꯩꯕ ꯏꯃꯨꯡ ꯅꯨꯡꯉꯥꯏꯕ ꯂꯩꯗꯅꯀꯣ ꯑꯗꯨꯝꯕ ꯑꯣꯏꯕ ꯑꯗꯩ ꯃꯣꯏꯅ ꯗꯣꯛꯇꯔ ꯇꯝꯈꯤꯕꯗꯨꯁꯨ ꯑꯍꯥꯟꯕ ꯊꯥꯕꯗꯒ ꯀꯣꯛ ꯈꯟꯈꯤꯕꯗꯣ ꯍꯧꯅ ꯁꯨꯝ ꯑꯉꯥꯡꯈꯩꯅꯁꯨ ꯂꯥꯏꯔꯤꯛ ꯀꯃꯥꯏꯅ ꯄꯥꯅꯤ ꯈꯣꯠꯅꯤ ꯀꯥꯏꯅ ꯋꯥꯔꯤ ꯀꯩꯀꯥ ꯁꯥꯕꯤꯕꯒꯤꯁꯨ ꯇꯧꯕꯅꯦꯕ ꯃꯣꯏꯅ ꯑꯗꯩꯗꯤ ꯆꯍꯤ ꯑꯃꯒꯤ ꯁꯨꯝ ꯏꯃꯣꯏꯅꯨꯗꯪ ꯍꯥꯏꯔꯣꯅꯦ ꯑꯗꯨꯏ ꯆꯍꯤ ꯍꯧꯔꯛꯄꯒ ꯑꯗꯨꯝ ꯖꯅꯋꯥꯔꯤ ꯍꯧꯔꯛꯄꯒ ꯂꯩꯔꯦꯗꯅ ꯏꯃꯣꯏꯅꯁꯦ ꯊꯕꯛ ꯑꯃ ꯑꯗꯨꯝ ꯇꯧꯕꯗꯣꯀꯣ ꯃꯌꯥꯝ ꯄꯨꯜꯂꯒ ꯁꯣꯁꯦꯜ ꯁꯥꯔꯚꯤꯁꯀꯨꯝꯕ ꯑꯗꯩꯗꯤ ꯂꯥꯏꯔꯤꯛ ꯀꯨꯝꯕꯒꯤ ꯀꯩ ꯀꯩ ꯇꯧꯕꯗꯣ ꯂꯥꯏꯕ꯭ꯔꯦꯔꯤꯗ ꯑꯣꯏꯔꯁꯨ ꯇꯧꯕꯤꯕꯅꯦꯕ ꯑꯗꯨꯝ ꯍꯟꯗꯛꯀꯤ ꯋꯥꯔꯜ ꯏꯟꯚꯥꯏꯔꯣꯟꯃꯦꯟ ꯗꯦꯗꯣ
ꯁꯥꯔꯅꯁꯨ ꯍꯥꯏꯌꯦ ꯑꯩꯈꯣꯏ ꯁ꯭ꯀꯨꯜꯗ ꯁꯥꯔ ꯑꯃ ꯌꯥꯎꯋꯦꯕ
ꯑꯥ
ꯑꯗꯨꯅꯁꯨ ꯃꯥꯅ ꯇꯥꯛꯑꯝꯕ ꯁꯥꯇ꯭ꯔꯅꯤ ꯑꯗꯨꯅ ꯁꯤꯜꯂꯤꯅꯤꯅ ꯍꯥꯏꯗꯤ ꯍꯥꯏꯕ ꯃꯥꯅꯁꯨ ꯃꯣꯏ ꯅꯍꯥꯟꯋꯥꯏ ꯀꯩꯅꯣ ꯇꯧꯔꯤꯀꯥꯟꯗ ꯃꯥꯅ ꯀꯛ ꯀꯛ ꯂꯥꯏ ꯇꯥꯛꯍꯧꯔꯛꯄꯗꯣ ꯁꯥꯇ꯭ꯔꯥ ꯑꯗꯨꯗ ꯃꯣꯏꯅ ꯇꯥꯛꯑ ꯁꯥꯠꯇ꯭ꯔꯅꯤ ꯑꯗꯨꯅ ꯁꯤꯂꯤ ꯇꯣꯜꯂꯒ ꯍꯥꯏꯕ ꯑꯩꯈꯣꯏ ꯁꯔꯗꯣ ꯑꯍꯟꯕꯨꯗꯤ ꯈꯔ ꯑꯣꯏ ꯌꯥꯝ ꯑꯍꯟꯕꯨꯗꯤ ꯑꯣꯏꯗꯔꯤ
ꯎꯝ ꯀꯩꯅꯣ ꯇꯧꯕꯅꯦ ꯁꯨꯝ ꯅꯍꯥꯟꯋꯥꯏ ꯑꯩꯈꯣꯏ ꯁ꯭ꯀꯨꯜ ꯄꯨꯜꯂꯀꯥꯟꯗ ꯑꯉꯥꯡ ꯑꯣꯏꯔꯤꯉꯩꯗꯒꯤ ꯁꯨꯝ ꯇꯤꯟꯅꯔꯛꯄ ꯑꯃ ꯒ꯭ꯔꯨꯞ ꯒ꯭ꯔꯨꯞ ꯂꯩꯇꯅꯀꯣ ꯅꯕꯨꯣꯗꯤꯌꯥ ꯊꯥꯕꯗ ꯆꯪꯅꯈꯤꯕ ꯁꯥꯏꯅꯤꯛ ꯆꯪꯅꯈꯤꯕ ꯁ꯭ꯀꯨꯜ ꯍꯣꯡꯈꯤꯕ ꯃꯌꯥꯝ ꯌꯥꯎꯋꯤꯗꯅ ꯑꯗꯨꯝꯕ ꯃꯌꯥꯝꯗꯁꯨ ꯁꯨꯝ ꯍꯧꯖꯤꯛꯅ ꯑꯃꯨꯛ ꯄꯨꯟꯁꯤꯜꯂꯛꯄꯗꯣ ꯍꯥꯏꯗꯤ ꯁ꯭ꯀꯨꯜ ꯄꯨꯜꯍꯧꯔꯁꯨ ꯃꯣꯠ ꯆꯥꯟꯅꯗꯕ ꯃꯌꯥꯝꯗꯨꯣ ꯂꯣꯏꯅ ꯈꯥꯏꯗꯣꯛꯑꯒ ꯍꯥꯟꯅ ꯁꯨꯝ ꯇꯝꯃꯝꯕ ꯃꯣꯠ ꯆꯥꯅꯕ ꯂꯥꯏꯔꯤꯛ ꯍꯩꯕ ꯁꯨꯝ ꯑꯗꯨꯝꯕ ꯃꯌꯥꯝꯗꯣ ꯄꯨꯟꯁꯤꯜꯂꯦꯗꯅ ꯑꯗ ꯁꯨꯝ ꯂꯩꯕꯥꯛꯀꯤ ꯐꯅꯕ ꯑꯗꯨꯝ ꯀꯩꯅꯣꯒꯨꯝꯕꯒꯤ ꯈꯣꯡ ꯇꯦꯡꯕꯗꯣ ꯎꯝ ꯆꯨꯞꯂꯕ ꯌꯥꯏ ꯂꯝꯕꯤꯒꯨꯝꯕꯒꯤ ꯈꯣꯡ ꯇꯦꯡꯕ ꯑꯗꯩꯗꯤ ꯆꯤꯡ ꯀꯩꯀꯥ ꯁꯦꯡꯗꯣꯛꯄꯒꯤ ꯀꯩ ꯀꯩ ꯌꯥꯝ ꯇꯧꯕꯅꯦꯕ
ꯑꯣ
ꯑꯗꯒꯤ ꯍꯟꯗꯛ ꯋꯥꯔꯜ ꯏꯟꯚꯥꯏꯔꯣꯟꯃꯦꯟ ꯗꯦꯗꯁꯨ ꯈꯔ ꯆꯠꯂꯒ ꯑꯁꯣꯝ ꯅꯥꯀꯜ ꯂꯝꯕꯤꯔ ꯑꯃ ꯆꯠꯂꯒ ꯃꯨꯔꯇꯤ ꯀꯥ ꯁꯥꯕꯒꯤ ꯍꯟꯗꯛ ꯑꯃ ꯇꯧꯈꯤꯕꯗꯣ ꯈꯕ꯭ꯔꯥ ꯌꯣꯠꯁꯣꯟ ꯌꯣꯠꯁꯥꯒꯤ ꯁꯂꯥꯏ ꯇꯔꯦꯠꯀꯤ ꯁꯥꯈꯤꯕꯗꯣ ꯑꯗꯨꯗ ꯎ ꯀꯩꯀꯥ ꯊꯥꯗꯅ ꯈꯣꯠ ꯑꯗꯨꯅ ꯌꯥꯝ ꯇꯧꯕꯅꯦꯕꯀꯣ ꯃꯣꯏꯅ ꯑꯗꯨꯝ ꯐꯖꯍꯟꯅꯕ ꯂꯥꯏꯔꯤꯒꯤꯁꯨ ꯀꯩꯒꯤꯁꯨ ꯄꯨꯂꯞ ꯄꯨꯜꯂꯒ ꯇꯧꯕꯗꯣ ꯑꯣꯏꯕꯅꯦꯕ
ꯎꯝ ꯑꯩꯁꯨ ꯑꯃꯨꯛ ꯈꯪꯗꯦ ꯍꯥꯟꯅꯗꯤ ꯑꯩꯁꯨ ꯁꯨꯝꯕꯁꯤꯦ ꯅꯍꯥꯟꯋꯥꯏ ꯌꯥꯎꯔꯝꯃꯦ ꯑꯗꯨ ꯍꯧꯖꯤꯛꯇꯤ ꯑꯩꯁꯦ ꯁꯨꯝ ꯇꯟꯈꯤꯕꯗ ꯑꯩꯁ ꯌꯥꯎꯈꯤꯗ꯭ꯔꯕꯅꯦꯕ ꯑꯗꯣ ꯃꯥ ꯉꯔꯥꯡ ꯅꯍꯥꯟꯗꯣ ꯍꯥꯏꯃꯟꯕꯗꯨꯗ ꯌꯥꯎꯔꯦ
ꯀꯣꯝꯄꯤꯇꯤꯁꯟ ꯀꯩꯀꯥ ꯇꯧꯔꯛꯄꯁꯦ ꯑꯗꯨꯝ ꯃꯣꯏꯁꯦ ꯀꯣꯝꯄꯤꯇꯤꯁꯟꯁꯨ ꯑꯗꯨꯝ ꯌꯥꯎꯔꯛꯑꯦ ꯑꯌꯥꯝꯕꯅ ꯑꯗꯨꯒ ꯐꯔꯁ ꯁꯀꯦꯟ ꯊꯥꯔ ꯒꯨꯝꯕ ꯁꯨꯝ ꯇꯥꯔꯛꯄ ꯂꯩꯕꯗ ꯅꯨꯄꯤꯗꯤ ꯑꯝꯇ ꯌꯥꯎꯗꯦ ꯃꯣꯏꯁꯦ ꯅꯨꯄꯤꯗꯤ ꯍꯧꯗꯕ ꯃꯥꯜꯂꯦ ꯅꯨꯄꯥꯗꯧ ꯇꯧꯋꯦ ꯌꯥꯎꯁꯜꯂꯣ ꯍꯌꯦꯡ ꯑꯪ ꯍꯌꯦꯡ ꯐꯥꯔꯁ ꯇꯥꯔꯛꯄ ꯑꯣꯏꯖꯔꯣ
ꯑꯁ
ꯎ ꯃꯤꯅ ꯃꯤꯅ ꯍꯪꯉꯛꯄ ꯈꯨꯗꯤꯡ ꯂꯣꯏ ꯈꯨꯝꯕ ꯉꯝꯕ ꯑꯣꯏꯖꯔꯣ
ꯎꯝ ꯉꯝꯗꯣꯏꯔꯥ ꯉꯝꯃꯣꯏꯗ꯭ꯔꯥ ꯈꯪꯗꯦ ꯑꯃꯨꯛꯁꯨ ꯑꯩꯗꯣ ꯑꯃꯨꯛꯁꯨ ꯌꯥꯎꯗ꯭ꯔꯦꯕ ꯑꯩꯈꯣꯏꯁꯦ ꯑꯗꯨꯅ ꯈꯪꯗꯦ ꯀꯃꯥꯏꯅ ꯇꯧꯗꯦ
ꯀꯩꯅꯣꯝ ꯄꯤꯊꯣꯛꯇ꯭ꯔꯣ ꯍꯥꯏꯗꯤ ꯃꯄꯥꯗꯣ ꯀꯔꯦꯟ ꯑꯦꯐ꯭ꯌꯔꯁꯇ ꯍꯪꯉꯛꯀꯅꯤꯒꯨꯝꯕ ꯂꯩꯗꯅ ꯄꯤꯊꯣꯛꯇꯕ꯭ꯔꯥ
ꯄꯤ ꯊꯣꯛꯣꯛꯇ ꯑꯗꯨꯣ
ꯀꯨꯏꯁꯅꯤꯅ ꯑꯇꯣꯞꯄ ꯁꯨꯝ ꯀꯣꯝꯄꯤꯇꯤꯁꯟꯒꯤꯗꯤ ꯁꯤꯂꯦꯕꯁꯀꯛꯀ ꯄꯤꯊꯣꯛꯇ꯭ꯔꯣ ꯀ꯭ꯂꯥꯁ ꯁꯤꯗꯅꯦ ꯁꯤꯐꯥꯎꯒꯤ ꯄꯥꯎ ꯈꯣꯠꯂꯨꯅ
ꯎꯝ ꯍꯟꯗꯛꯀꯤꯗꯤ ꯑꯩꯈꯣꯏ ꯄꯤꯊꯣꯛꯇꯦ
ꯎꯝ
ꯑꯗꯨꯝ ꯀ꯭ꯂꯥꯁ ꯑꯥ ꯑꯉꯥꯡ ꯃꯆꯥꯅꯤꯅ ꯇꯦꯟꯐꯧꯅꯤꯅ
ꯎꯝ ꯑꯣ ꯀꯩꯅꯣ ꯍꯥꯏꯔꯝꯃꯔꯣꯏ ꯑꯗꯨꯗꯤ ꯆꯍꯤ ꯀ꯭ꯂꯥꯁꯀꯨꯝꯕ ꯀꯌꯥ ꯅꯥꯏꯔꯝꯃꯔꯣꯏ ꯑꯣꯄꯟ ꯑꯣꯏꯅ ꯎꯝ
ꯃꯤꯁꯨ ꯌꯥꯝꯗꯣꯏꯅꯦ ꯑꯗꯨꯅ ꯑꯉꯥꯡ ꯃꯆꯥ ꯉꯥꯛꯇꯁꯨ ꯑꯣꯏꯗꯣꯏꯅꯤꯅ ꯑꯆꯧꯕꯁꯨ ꯌꯥꯎꯅꯦ ꯑꯌꯨꯛꯇ ꯇꯧꯔꯣ ꯃꯥꯜ ꯅꯨꯡꯊꯤꯜ ꯍꯣꯏ ꯑꯌꯨꯛꯇꯗꯤ ꯑꯣꯏꯔꯕ ꯌꯥꯏ ꯑꯗꯨꯁꯨ ꯌꯥꯝ ꯉꯟꯇ ꯈꯔ
ꯎꯝ ꯑꯌꯨꯛꯇꯗꯤ ꯑꯗꯨꯝ ꯂꯥꯏꯕ꯭ꯔꯦꯔꯤꯗ ꯃꯤ ꯂꯥꯛꯑꯒ ꯀꯨꯏꯁ ꯃꯁꯥꯒꯤ ꯇꯧꯖꯩꯗꯅꯀꯣ
ꯑꯥ
ꯁ꯭ꯀꯨꯜ ꯌꯨꯅꯤꯐꯣꯔꯝꯒ ꯁꯦꯠꯂ ꯇꯧꯗꯣꯏ ꯑꯣꯏꯔꯝꯅꯦ ꯑꯩꯗꯤ ꯍꯦꯛ ꯍꯪꯉꯛꯄꯗꯒꯤꯩ ꯍꯨꯏꯁꯦ ꯑꯃꯨꯛ ꯐꯥꯎ ꯌꯥꯎꯔꯛꯇꯔꯤꯑꯕ
ꯑꯩꯁꯨ ꯌꯥꯎꯗ꯭ꯔꯤꯦ ꯍꯟꯗꯛꯀꯤꯁꯤꯅ ꯑꯍꯥꯟꯕ ꯑꯣꯏꯗꯣꯏꯅꯦ
ꯎꯝ ꯅꯍꯥꯟꯋꯥ ꯂꯥꯏꯕ꯭ꯔꯦꯔꯤꯁꯤ ꯌꯥꯝ ꯆꯠꯂꯝꯃꯦꯕꯀꯣ ꯑꯉꯥꯡ ꯑꯣꯏꯔꯤꯉꯩ ꯀ꯭ꯂꯥꯁ ꯐꯥꯏꯚ ꯁꯤꯛꯁꯀ ꯈꯔ ꯈꯔ ꯀꯥꯔꯛꯄꯒꯤ ꯈꯪꯅꯤꯡꯕꯒ ꯁꯨꯝ ꯈ ꯈ ꯄꯣꯛꯂꯛꯄ ꯃꯇꯝꯗꯣ
ꯑ
ꯂꯥꯏꯕ꯭ꯔꯦꯔꯤꯁꯤꯒꯤ ꯁꯨ ꯄꯥꯏꯕ ꯑꯣꯖꯥꯗꯣ ꯃꯥꯅ ꯂꯥꯛꯇ꯭ꯔꯤꯉꯩꯗ ꯃꯤ ꯃꯌꯥꯝꯁꯤ ꯄꯨꯂꯞ ꯒꯦꯠꯇ ꯉꯥꯏꯔ ꯂꯩꯔꯦꯗꯅ ꯃꯥ ꯂꯥꯛꯄꯒ ꯒ꯭ꯔꯣ ꯭ꯔꯥ ꯍꯨꯞꯞꯆꯤꯟꯕꯅꯦꯕ ꯑꯗꯨꯒ ꯁꯨꯝ ꯃꯌꯥꯝꯁꯦ ꯄꯨꯂꯞ ꯐꯝꯊꯈ꯭ꯔꯕ ꯃꯇꯨꯡꯗꯒꯤꯗꯤ ꯆꯪꯗꯧ ꯁꯨꯝ ꯇꯟꯕꯗꯣ ꯃꯣꯏ ꯁꯨꯝ ꯐꯝꯕ ꯑꯃꯝꯗ ꯆꯪꯉꯀꯥꯟꯗ ꯃꯤꯁꯦ ꯏꯉꯥꯡꯉꯥꯟꯅꯕꯅꯤ ꯑꯗꯨꯝ ꯌꯦꯡꯈꯠꯅꯔꯛꯏꯗꯅꯀꯣ
ꯎꯝ
ꯑꯗꯨꯝ ꯑꯩꯈꯣꯏꯁꯦ ꯊꯦꯡꯅ ꯊꯦꯡꯅ ꯆꯠꯄꯁꯨ ꯌꯥꯎꯋꯦ ꯉꯟꯅ ꯆꯠꯄ ꯅꯨꯃꯤꯠꯁꯨ ꯌꯥꯎꯋꯦꯕ ꯑꯗꯨꯗ ꯅꯨꯃꯤꯠ ꯑꯃꯗꯤꯀꯣ ꯊꯦꯡꯅ ꯆꯠꯂꯦ ꯅꯤꯡꯊꯝ ꯊꯥꯗꯅꯦꯕ ꯖꯅꯋꯥꯔꯤ ꯑꯗꯨꯏꯄꯥ ꯗꯤꯁꯦꯝꯕꯔ ꯖꯅꯋꯥꯔꯤ ꯁ꯭ꯀꯨꯜ ꯀꯥꯕ ꯍꯧꯗ꯭ꯔꯤꯉꯩ ꯃꯇꯝꯗꯣ ꯑꯗꯨꯗꯅꯦꯕꯀꯣ ꯅꯣꯡꯃ ꯆꯠꯂꯦ ꯂꯥꯏꯕ꯭ꯔꯦꯔꯤꯗ ꯑꯗꯣ ꯀꯩꯅꯣ ꯇꯧꯔꯕ ꯃꯣꯏ ꯃꯤ ꯂꯣꯏꯅ ꯆꯪꯅꯔꯝꯃꯒ ꯁꯨꯝ ꯋꯥꯍꯪ ꯍꯪꯕꯕꯁꯤꯦ ꯃꯄꯥꯟꯗꯒꯤ ꯇꯥꯕ ꯍꯧꯔꯦꯕꯀꯣ ꯆꯪꯉꯗꯤ ꯁꯨꯝ ꯃꯤꯅ ꯌꯦꯡꯉꯛꯄꯗ ꯅꯨꯡꯉꯥꯏꯇꯦꯗꯅ ꯀꯣ ꯑꯗꯨꯗꯩꯗꯤ ꯑꯗꯨꯝ ꯆꯠꯂ ꯕꯖꯥꯔ ꯀꯣꯏꯔꯒ ꯍꯩꯀ꯭ꯔꯨ ꯂꯩꯔꯛꯑꯦ ꯑꯗꯨꯒ ꯋꯥꯔꯤꯔꯣꯝꯗꯩ ꯀꯣꯏꯔꯒ ꯑꯗꯨꯝ ꯂꯥꯛꯑꯦ ꯌꯨꯝꯗ
ꯑꯣ
ꯎꯝ
ꯑꯁ ꯀꯃꯥꯏꯅ ꯇꯧꯗꯣꯏꯅꯣ ꯈꯪꯗꯦ ꯍꯦꯌꯦ ꯍꯪꯆꯤꯀꯤ ꯃꯊꯥꯏ ꯑꯠꯂ ꯍꯦ ꯑꯩꯁꯦ ꯍꯧꯖꯤꯛꯀꯥꯟꯁꯤꯦ ꯄꯪꯇꯣꯝꯅꯁꯨ ꯇꯣꯝꯅꯤꯡꯕ ꯑꯗꯨꯅꯅꯤ ꯑꯩꯁꯦ ꯂꯥꯏ
ꯑꯥ ꯄꯩꯈꯥ ꯃꯌꯥ ꯌꯧꯔꯗꯤ ꯑꯗꯨꯝ ꯇꯨꯝꯅꯤꯡꯕ ꯍꯦꯟꯒꯠꯂꯛꯄꯅꯤ
ꯍꯣꯏ ꯑꯩꯈꯣꯏ ꯄꯩꯈꯥꯜꯂꯣꯏꯒꯤꯁꯨ ꯀꯨꯏꯗꯔꯤꯑꯕ ꯑꯗ ꯂꯣꯏꯈꯤꯕ ꯁ꯭ꯀꯨꯜ ꯀꯩꯅꯣ ꯀ ꯍꯧꯕꯁꯨ ꯑꯩꯈꯣꯏ ꯁ꯭ꯀꯨꯜꯁꯨ ꯁꯨꯇꯤꯗꯣ ꯐꯖꯅ ꯀꯨꯏꯅ ꯄꯤꯗ꯭ꯔꯦ ꯇꯥꯟꯊ ꯈꯗꯠꯄꯤꯤꯌꯦ ꯀꯒꯥꯔꯤꯁꯤꯇꯤꯁꯨ
ꯀꯩꯅꯣ ꯍꯞꯇꯥ ꯑꯝꯗ ꯁꯨꯠꯇꯤꯕꯣ
ꯑꯩꯈꯣꯏ ꯅꯍꯥꯟ ꯏꯁꯇ꯭ꯔꯥꯏꯛ ꯀꯩꯀꯩ ꯇꯧꯈꯤꯕꯗꯣ ꯑꯗꯨ ꯁ꯭ꯀꯨꯜꯁꯨ ꯐꯖꯅ ꯀꯥꯍꯧꯗ꯭ꯔꯦ ꯏꯃꯥꯡ ꯀꯨꯏꯅ ꯇꯧꯈꯤꯗꯅ ꯌꯥꯝ ꯀꯨꯏꯕꯅꯗꯤ ꯑꯗꯨꯗ ꯀꯔꯤ ꯍꯇꯥꯥꯗ ꯃꯇꯝ ꯇꯧꯖꯦꯟꯈ꯭ꯔꯦ ꯑꯦꯛꯖꯥꯝ ꯊꯥꯗꯣꯛꯑꯥꯟꯁꯨ ꯊꯥꯍꯧꯗ꯭ꯔꯦ ꯑꯗꯨꯗꯩ ꯑꯦꯛꯖꯥꯝꯁꯨ ꯄꯛꯄ꯭ꯔꯥ ꯃꯅꯨꯡꯗꯨꯗ ꯁꯤꯟꯖꯤꯜꯂꯒ ꯑꯃꯨꯛ ꯁ꯭ꯀꯨꯜ ꯍꯦꯛ ꯀꯥꯕ ꯊꯥꯖꯤꯜꯂꯦ ꯑꯗꯨꯒ ꯀꯥꯂꯦꯟ ꯁꯨꯇꯤ ꯄꯤꯕꯤꯒꯤ ꯃꯇꯝ ꯂꯩꯇ꯭ꯔꯦꯅ ꯇꯉꯥꯏ ꯐꯗꯅ ꯍꯞꯇꯥ ꯑꯃꯈꯛ ꯄꯤꯗ ꯌꯥꯦ ꯍꯞꯇꯥ ꯑꯃꯈꯛꯇꯀꯣ ꯄꯤꯔꯤꯁꯦ
ꯍꯣꯏ ꯁꯥꯇ꯭ꯔꯈꯩ ꯂꯥꯏꯔꯤꯛꯇ ꯑꯃꯠꯇ ꯃꯥꯡꯗꯅꯕ
ꯍꯣꯏ ꯑꯗꯨꯗꯩ ꯅ ꯍꯥꯏ ꯏꯟꯖꯥꯡ ꯊꯥꯕꯈꯩꯗ ꯂꯥꯏꯔꯤꯛꯁꯨ ꯑꯃꯨꯛ ꯇꯝꯗꯕꯤꯗ ꯊꯥꯕ꯭ꯔꯅꯤ ꯏꯟꯖꯥꯡꯗꯣ ꯀꯟꯗꯦ ꯑꯁꯨꯝ ꯍꯧꯒꯠꯂꯀꯩ ꯇꯧꯈꯤꯕꯗꯣ ꯑꯗꯨꯏꯅꯦ ꯑꯗ ꯁꯤ ꯅꯍꯥ ꯃꯔꯜꯗ ꯁꯨꯡꯇꯣꯛ ꯇꯨꯝꯕ ꯌꯥꯝꯗ꯭ꯔꯦ ꯑꯗꯩ ꯉꯁꯤ ꯉꯔꯥꯡ ꯅꯍꯥꯟꯗꯒꯤ ꯑꯩꯁꯦ ꯐꯖꯅ ꯇꯨꯝꯅꯤꯡꯈꯠꯂꯛꯄ ꯈꯪꯉꯑꯣ
ꯎꯝ ꯄꯩꯈꯥ ꯁꯨꯝ ꯅꯁꯤꯜꯂꯛꯑꯕꯩꯅꯦ ꯑꯗꯨꯅ
ꯍꯣꯏ ꯑꯗꯨ ꯑꯩꯁꯨꯦ ꯇꯧꯅꯤꯡꯕꯅ ꯇꯧꯅꯤꯡꯕꯅꯦ ꯏꯦꯗꯤ ꯏꯁꯀꯨꯜꯂꯒꯁꯤꯁꯨꯅꯦ ꯎꯏꯕꯒꯥꯁꯦ ꯍꯩꯖꯗꯕꯅꯦꯕ ꯑꯩꯁꯦ ꯍꯟꯗꯛ ꯍꯦꯛ ꯇꯦꯟ ꯀꯥꯔꯛꯄꯗꯒꯤꯩ ꯎꯏꯕ ꯍꯩꯈ꯭ꯔꯦ ꯀꯃꯥꯏꯅ ꯇꯔꯤꯅꯣ ꯈꯪꯗꯦꯒꯦ ꯍꯥꯏꯕ ꯍꯥꯏꯟꯇꯥꯔꯦꯗꯤ ꯄꯥꯡꯂꯏꯗ ꯑꯩꯏ ꯏꯁꯥꯕꯨ ꯈꯪꯗꯕꯤꯗ ꯃꯤ ꯄꯥꯡ ꯄꯤ ꯂꯩꯔꯝꯖꯦ
ꯋꯥꯠꯇ꯭ꯔꯦꯅꯦ ꯄꯩꯈꯥ ꯊꯥꯗꯣꯏꯁꯦ ꯃꯊꯪ ꯆꯍꯤ ꯍꯧꯒꯠꯂꯛꯄꯗ ꯊꯥꯔꯅꯤ
ꯑꯪ ꯆꯍꯤꯁꯤ ꯇꯪꯈꯥꯏ ꯑꯃ ꯆꯜꯂꯛꯈ꯭ꯔꯕꯅꯦꯕ
ꯑ ꯅꯍꯥꯟꯋꯥꯏ ꯁꯨꯝ ꯑꯩꯈꯣꯏꯅ ꯇꯦꯟ ꯀꯥꯔꯀꯥꯟꯗꯣ ꯑꯗꯨꯀꯥꯟꯗꯅꯦ ꯁꯨꯝ ꯑꯍꯥꯟꯕꯅꯤꯅꯦ ꯌꯥꯝ ꯄꯥꯈꯠꯂꯦꯕꯀꯣ ꯄꯩꯁꯥ ꯊꯥꯕꯁꯦ ꯀꯃꯥꯏꯅ ꯇꯧꯗꯣꯏꯖꯥꯠꯅꯣ ꯏꯅ ꯈꯜꯂꯒ ꯁꯨꯝ ꯄꯥꯈꯠꯄꯗꯣꯏ ꯁꯨꯝ ꯁꯪꯁꯊꯥꯟꯅ ꯁꯨꯝ ꯁꯤꯜꯂꯒꯅꯦ ꯀꯣꯝꯄꯤꯇꯤꯁꯟ ꯇꯧꯕꯅꯦꯕꯀꯣ
ꯑꯥ
ꯍꯌꯦ ꯑꯦꯛꯥꯝꯒ ꯆꯞ ꯃꯥꯟꯅꯕꯩ ꯃꯑꯣꯗ ꯑꯗꯨꯝꯕ ꯇ ꯑꯗꯨꯝ ꯌꯥꯎꯔꯛꯑꯦꯕꯀꯣ ꯁꯞꯖꯦꯛ ꯑꯅꯤ ꯑꯍꯨꯝꯒꯤ ꯍꯟꯖꯤꯟ ꯍꯟꯖꯤꯟ ꯑꯗꯨꯝ ꯌꯥꯎꯔꯛꯑꯦ ꯑꯗꯨ ꯌꯥꯎꯕꯗꯤꯩ ꯑꯗꯨꯝ ꯈꯔ ꯄꯥꯈꯠꯄꯕꯨꯗꯤ ꯈꯔ ꯐꯔꯦꯕ ꯑꯗꯣ ꯎꯝ ꯑꯗꯨꯝ ꯁꯕꯖꯦꯛꯇꯨ ꯄꯨꯜꯂꯞꯀꯤꯗꯤ ꯌꯥꯎꯕ ꯅꯠꯇꯕꯤꯅꯤꯅ ꯑꯌꯥꯎꯕ ꯈꯔꯗꯨꯅ ꯄꯥꯈꯠꯄ ꯐꯔꯁꯨ ꯌꯥꯎꯗꯕ ꯈꯔꯗꯤ ꯑꯗꯨꯝ ꯄꯥꯈꯠꯂꯦꯕꯀꯣ ꯑꯁ ꯀꯣꯏꯁꯟꯗꯨꯕꯨ ꯀꯃꯥꯏꯅ ꯍꯪꯉꯛꯑꯝꯗꯣꯏꯅꯣ ꯀꯥꯏꯅ ꯑꯗꯣ ꯑꯁ ꯇꯤꯟꯃꯨꯛ ꯂꯥꯏꯕ ꯄꯔꯤꯈꯥꯁꯤꯗꯤ ꯑꯅꯤ ꯁꯨꯗ꯭ꯔꯦ ꯍꯧꯖꯤꯛ ꯈꯛꯇꯗ ꯁꯨꯝ ꯈꯜꯂꯛꯄꯗ ꯑ
ꯑꯩ ꯑꯩꯗꯤ ꯑꯩꯈꯣꯏꯁꯦ ꯑꯣꯏꯁꯨ ꯅꯍꯥ ꯇꯥꯈꯠꯂꯦ ꯑꯗꯨꯑꯣꯏꯁꯨ ꯁꯨꯝ ꯑꯩꯈꯣꯏꯁꯦ ꯑꯣꯏꯗꯤ ꯈꯪꯂꯥꯏ ꯂꯥꯏꯒꯤ ꯍꯣꯏꯀꯥꯟꯁꯨ ꯑꯗꯨꯝ ꯌꯥꯝ ꯂꯥꯏ ꯈꯣꯠꯂꯤꯒ ꯍꯥꯏꯌꯦꯕ ꯇꯦꯃꯨꯛ ꯂꯥꯏ ꯂꯩꯕꯣꯅ ꯇꯦꯅ ꯑꯗꯨ ꯑꯩꯗꯤꯅꯦꯣꯏ ꯁꯨꯃꯥꯏꯅ ꯍꯥꯏꯕ ꯑꯁ ꯑꯩꯁꯨ ꯌꯥꯝ ꯂꯥꯏꯔꯝꯗꯧ ꯃꯥꯜꯂꯤꯦꯗ ꯈꯜꯂꯒꯅꯦ ꯑꯩ ꯋꯥꯈꯜꯅꯦ ꯑꯩ ꯁꯨꯡ ꯃꯥ ꯐꯒꯠꯠꯇꯦ ꯠꯇꯦ ꯍꯥꯏꯕ ꯌꯥꯝ ꯈꯟꯗꯕ ꯑꯗꯨꯃꯥꯏꯅ ꯇꯧꯋꯦ ꯍꯥꯏꯕ
ꯐꯠꯇꯅ ꯄꯩꯈꯥ ꯊꯥꯕꯁꯤꯅꯦ ꯍꯦꯟꯅ ꯅꯨꯡꯉꯥꯏꯕꯅꯦ ꯄꯥꯈꯠꯂꯒꯅꯦ ꯑꯃ ꯊꯛꯀꯠꯈꯤꯕꯗꯨꯅꯅꯦ ꯀꯩꯅꯣꯝ ꯇꯧꯔꯒ ꯏꯁꯥꯗꯣ ꯏꯤꯐꯝꯝ ꯂꯥꯛꯄꯐꯝ ꯈꯪꯗꯕꯗꯣ
ꯈꯪꯗꯕꯅꯦ ꯑꯗꯨꯃꯥꯏꯅ ꯇꯧꯕ ꯑꯗꯣ ꯑꯁ ꯄꯥꯔ ꯃꯈꯩꯒꯁꯨ ꯍꯟꯗꯛ ꯑꯦꯛꯖꯥꯝꯗꯁꯨꯅꯦ ꯑꯩꯗꯣ ꯀꯩꯅꯣ ꯁꯣꯌꯦꯜ ꯁꯥꯏꯟꯁ ꯊꯣꯛꯄ ꯅꯨꯃꯤꯠꯁꯤ
ꯎꯝ
ꯁꯤꯁꯤꯗꯅꯦ ꯀꯩꯅꯣ ꯄꯥꯕꯁꯤ ꯄꯥꯕꯁꯦ ꯑꯩꯁꯦ ꯀꯩꯅꯣ ꯑ ꯑꯇꯩ ꯍꯤꯁꯇ꯭ꯔꯤꯒꯗꯅ ꯁꯨꯝ ꯃꯃꯥꯅ ꯁꯨꯝ ꯍꯤꯁꯇ꯭ꯔꯤꯁꯤꯗꯤ ꯁꯨꯝ ꯃꯤꯅꯁꯨ ꯀꯌꯥ ꯄꯥꯝꯅꯗꯦꯗꯅ ꯑꯗꯨꯅꯅꯦ ꯀ ꯃꯃꯥꯡꯁꯤ ꯀꯩꯅꯣ ꯇ ꯊꯥ ꯑꯩꯈꯣꯏ ꯀ꯭ꯂꯥꯁꯀꯤ ꯃꯤꯉꯩꯁꯤ ꯂꯣꯏ ꯍꯤꯁꯇ꯭ꯔꯤꯁꯤ ꯅꯦꯝꯃꯕ
ꯎꯝ
ꯑꯗꯨꯏ ꯀꯩꯅꯣ ꯑ ꯖꯤꯕ ꯀꯧꯕ ꯏꯀꯣꯒ ꯄ ꯇꯀꯦꯗꯤ ꯄꯨꯂꯞ ꯐꯨꯒꯂꯕ ꯃꯥ ꯑꯗꯨꯏꯗꯤ ꯐꯪꯗꯕꯗꯤ ꯌꯥꯔꯣꯏ ꯑꯣꯖꯥꯈꯩꯁꯤꯅ ꯍꯦꯛꯇ ꯇꯥꯈꯠꯇꯅ
ꯃꯥꯁꯦ ꯑꯍꯨꯝꯗꯗ ꯀꯔꯝꯕꯅꯣꯃꯅ ꯃꯥ ꯈꯔ ꯍꯦꯟꯗꯥꯏꯅꯦ ꯄꯩꯈꯥꯗ ꯍꯪꯕꯗ ꯇꯔꯥꯒꯤꯗ ꯊꯥꯔꯁꯨ ꯑꯃꯅ ꯃꯔꯤ ꯑꯣꯏꯍꯜꯂꯒ ꯑꯅꯤ ꯑꯃꯅ ꯑꯍꯨꯝ ꯑꯍꯨꯝ ꯃꯣꯏꯍꯜꯂꯤꯗꯅ ꯏꯀꯅꯃꯤꯛꯁ ꯅꯔꯛ ꯑꯃ ꯑꯣꯏꯒꯨꯝ ꯇꯧꯕꯅꯦ
ꯍꯦꯟꯗꯕ ꯀꯩꯅ ꯍꯤꯁꯇ꯭ꯔꯤ ꯌꯥ ꯀꯩꯅꯧꯒꯅꯤ
ꯍꯌꯦꯡ ꯄꯩꯈꯥ ꯊꯥꯕ ꯀꯥꯟꯗꯣ ꯃꯥꯔꯛꯇꯣ ꯑꯩꯠꯇꯤꯒꯤ ꯊꯥꯔꯛꯀꯅꯤꯗꯅ
ꯑꯥ
ꯑꯦꯠꯇꯤꯒꯤ ꯊꯥꯕꯗꯣ ꯀꯩꯅꯣꯒꯤ ꯑꯃꯅ ꯀꯨꯟꯊ꯭ꯔꯥꯒꯤ ꯑꯣꯏꯔꯒꯅꯦ ꯑꯅꯤ ꯑꯃꯅ ꯀꯨꯟ ꯃꯉꯥ ꯀꯨꯟ ꯃꯉꯥ ꯃꯉꯥꯔꯥ ꯑꯗꯨꯒ ꯑꯃꯅ ꯀꯨꯟ ꯇꯔꯦꯠ ꯀꯨꯟ ꯇꯔꯦꯠ ꯑꯣꯏꯔꯒ ꯑꯃꯅ ꯀꯨꯟ ꯅꯤꯄꯥꯜ ꯑꯗꯨꯃꯥꯏꯅ ꯑꯣꯏꯕꯅꯦꯕ ꯀꯨꯟꯅꯤꯄꯥꯟ ꯑꯣꯏꯕꯁꯤꯅ ꯑꯗꯨꯝ ꯃꯥꯛ ꯆꯥꯎꯍꯟꯕꯅꯦꯕ ꯑꯪ ꯀꯔꯝꯕ ꯁꯕꯖꯦꯛꯅꯣ ꯀꯥꯎꯊꯣꯛꯈ꯭ꯔꯦ ꯀꯨꯏꯒꯤꯗꯅ ꯀꯔꯝꯕ ꯁꯕꯖꯦꯛꯅꯣ ꯀꯥꯎꯊꯣꯛꯈ꯭ꯔꯦꯕ ꯑꯗꯣ
ꯈꯪꯗꯦ ꯑꯩꯁꯨ ꯐꯖꯅ ꯌꯦꯡꯅꯔꯤꯌꯦ ꯑꯗꯨꯏꯅꯦ ꯑꯩꯁꯦ ꯑꯁ ꯇꯦꯟꯒꯥꯏꯅꯤ ꯁꯨꯃꯥꯏꯅ ꯑꯗꯨꯝ ꯇꯣꯛꯑ ꯂꯩꯔꯦ ꯑꯩꯅ
ꯅꯣꯏꯅ ꯁꯨꯝ ꯄꯣꯖꯤꯁꯟꯒꯨꯝꯕꯒꯤ ꯀꯩꯅꯣ ꯇꯧꯈꯤꯗꯕꯒꯤꯁꯨ ꯍꯦꯟꯅ ꯂꯥꯏꯊꯣꯛꯏꯅꯦꯕ
ꯑꯥ
ꯕꯤꯁꯤ ꯀꯩꯀꯥ ꯂꯩꯖꯕꯗꯨꯒꯤ
ꯍꯣꯏ ꯑꯗꯣ ꯑꯩꯅ ꯑꯃꯨꯛ ꯈꯜꯂꯤꯅꯦ ꯑꯁ ꯁꯨꯝ ꯑꯩꯈꯣꯏ ꯍꯧꯖꯤꯛꯀꯤ ꯑꯦꯛꯖꯥꯝ ꯊꯥ ꯀꯩꯅꯣ ꯁ꯭ꯀꯨꯜꯒꯤ ꯊꯥ ꯀꯥꯟꯗꯗꯤ ꯁꯨꯝ ꯀꯣꯏ ꯁꯪꯒꯥꯡꯗꯣ ꯀꯩꯅꯣ ꯇꯧꯋꯤꯗꯅ ꯏꯆꯝ ꯆꯝꯕꯤꯗꯅ
ꯑꯥ
ꯑꯗꯣ ꯕꯣꯠꯀꯤꯗꯤ ꯃꯣꯏ ꯃꯆꯨ ꯃꯆꯨꯒ ꯇꯧꯗꯅꯠꯇꯦꯗꯅ ꯑꯗꯨꯒꯨꯝꯕꯗ ꯍꯌꯦꯡꯁꯦ ꯑꯃꯨꯛꯪꯈꯤ ꯗꯅ
ꯑ ꯍꯟꯗꯛꯀꯤ ꯏꯃꯥꯏ ꯃꯃꯥ ꯍꯟꯗꯛ ꯑꯩꯈꯣꯏ ꯀꯩꯅꯣ ꯑꯦꯛꯖꯥꯝ ꯊꯥꯛ ꯀꯨꯏꯈꯤꯗ꯭ꯔꯦ ꯍꯥꯏꯗ꯭ꯔꯣꯅ
ꯎꯝ ꯎꯝ
ꯑꯗꯨꯗꯗꯅꯦ ꯍꯤꯁꯇ꯭ꯔꯤꯁꯤꯁꯨ ꯃꯃꯥꯡꯗ ꯑꯩꯈꯣꯏ ꯀ꯭ꯂꯥꯁꯇꯒ ꯁꯨꯝ ꯇꯦꯁ ꯇꯧꯔ ꯇꯧꯔ ꯇꯧꯈꯤꯕꯒꯤꯅꯤ ꯍꯤꯁꯇ꯭ꯔꯤꯁꯤ